ꯎꯝ ꯇꯥꯕ꯭ꯔꯣ
ꯅꯨꯡꯉꯥꯏꯔꯤꯌꯦ ꯅꯪꯁꯨ ꯀꯔꯤ ꯇꯧꯔꯤꯔꯣ
ꯑꯩꯗ ꯂꯖ
ꯇꯨꯝꯔꯤꯔꯣ
ꯍꯣꯏ ꯇꯨꯝ ꯇꯨꯝꯈ꯭ꯔꯦ ꯈꯣꯏꯗꯤ ꯇꯨꯝꯂꯒ ꯂꯩꯌꯦ
ꯑꯣ ꯌꯥꯝ ꯉꯜꯂꯦꯍꯦ ꯄꯨꯡ ꯀꯨꯏꯗ꯭ꯔꯤꯌꯦꯅ
ꯍꯣꯏ ꯄꯨꯡꯗꯤ ꯀꯨꯏꯗꯔꯤ ꯗꯨ ꯑꯣꯏꯔꯁꯨ ꯀꯔꯤꯁꯨ ꯇꯥꯎꯅꯤꯡꯉꯥꯏ ꯂꯩꯇꯦꯗꯅ
ꯀꯔꯤ ꯀꯔꯤ ꯏꯟꯁꯥꯡ ꯆꯥꯔꯒ ꯇꯨꯝꯅꯤꯡꯉꯥꯏ ꯂꯩꯔꯤ ꯇꯧꯔꯤꯖꯥꯠꯔꯣ
ꯉꯁꯤ ꯀꯣꯕꯤ ꯆꯥꯢꯌꯦ
ꯍꯥꯎꯢꯀꯣ ꯑꯩ ꯍꯧꯖꯤꯛ ꯊꯕꯛꯇꯒꯤ ꯍꯜꯂꯛꯑꯦ ꯑꯗꯨꯒ ꯌꯦꯟꯖꯥꯡ ꯂꯧꯕ ꯂꯥꯛ ꯆꯠꯂꯒ ꯑꯩꯅ ꯍꯧꯖꯤꯛꯅ ꯆꯥꯛ ꯌꯦꯟꯁꯥꯡ ꯊꯣꯡꯔꯒ ꯇꯧꯔꯤ
ꯀꯩꯁꯥꯡ ꯊꯣꯡꯒꯦ ꯇꯧꯕ꯭ꯔꯥ
ꯑꯥꯝ ꯀꯔꯤꯅꯣ ꯑꯣꯛꯁꯥꯒꯤ ꯑꯀꯪꯕꯗꯣ ꯀꯪꯍꯟꯈꯤꯕꯗꯣ ꯑꯗꯨꯗꯣ ꯑꯗꯨꯅꯦ ꯑꯗꯨꯒ ꯆꯠꯅꯤꯒꯤ ꯇꯥꯏꯞꯇ ꯃꯦꯠꯅꯤꯡꯉꯥꯏ ꯇꯧꯔ ꯂꯩꯕ ꯑꯗꯨꯒ ꯈꯥꯃꯟꯅꯦ ꯑꯗꯨꯒ ꯍꯋꯥꯏꯖꯔ ꯍꯥꯎꯔꯒ ꯍꯣꯔꯦꯟ ꯀꯪꯅ ꯊꯣꯡꯒꯦꯅ ꯑꯗꯨꯃꯥꯏꯅ ꯊꯝꯃ ꯂꯩꯌꯦ
ꯌꯥꯝ ꯍꯥꯎꯒꯅꯤꯅꯦ
ꯑꯩꯈꯣꯏꯗꯤ ꯍꯥꯎꯅ ꯆꯥꯒꯅꯤ ꯑꯗꯩ ꯌꯨꯝ ꯃꯅꯛꯈꯣꯏꯗꯤ ꯅꯝꯊꯤꯕꯒꯤ ꯐꯖꯒꯅꯤ
ꯍꯥꯏꯕꯗꯤ
ꯅꯪꯗꯤ ꯍꯧꯖꯤꯛꯀꯥꯟ ꯀꯔꯤ ꯀꯔꯤ ꯊꯕꯛ ꯇꯧꯔ ꯂꯩꯕ꯭ꯔꯣ
ꯊꯝꯄꯥꯛ ꯆꯥꯎꯗꯦꯗ ꯉꯁꯤ ꯉꯁꯤ ꯈꯟꯗꯦ ꯑꯗꯨꯝ ꯆꯥꯔꯒ ꯇꯨꯝꯃꯒ ꯂꯩꯕꯅꯦ
ꯑꯁ ꯅꯨꯡꯉꯥꯏꯌꯦꯅ ꯑꯗꯨꯅ
ꯃꯥꯔꯅꯤ
ꯊꯕꯛ ꯇꯧꯃꯟꯗꯕꯒꯤ ꯋꯥꯔꯕꯣ
ꯍ
ꯎꯝ
ꯑꯗꯨꯝ
ꯖꯨꯋꯦꯀꯣ ꯊꯕꯛ ꯇꯧꯗꯨꯅ ꯋꯥꯑꯦ ꯀꯥꯏꯅ
ꯊꯕꯛ ꯇꯧꯕ ꯉꯥꯏꯗꯅ
ꯎꯝ ꯅꯪꯒꯤ ꯂꯥꯏꯔꯤꯛ ꯇꯕꯤ꯭ꯔꯣ
ꯍꯣꯏ
ꯑꯣ ꯌꯦꯀꯣ
ꯅꯦꯝꯁꯦꯛ ꯑꯣꯏꯔꯁꯨ ꯇꯝꯂꯒ ꯂꯩꯕꯅꯦ
ꯎꯝ ꯌꯥꯏꯌꯦꯅ
ꯊꯕꯛ ꯊꯤꯕ ꯍꯥꯏꯇꯕꯅꯤꯅ
ꯑꯩ ꯊꯕꯛꯄꯨ ꯇꯧꯒꯦ ꯍꯥꯏꯔꯗꯤ ꯃꯌꯥꯝ ꯂꯩꯌꯦ ꯑꯗꯣ ꯂꯥꯏꯔꯤꯛ ꯑꯣꯏꯅ ꯐꯖꯅ ꯇꯝꯃꯣ
ꯍꯧꯖꯤꯛ ꯄꯥꯝꯃꯁꯨ ꯂꯧꯗ ꯑꯃꯨꯛ ꯇꯧꯒꯅꯤ
ꯑꯩꯁ ꯊꯕꯛ ꯇꯧꯕ ꯍꯩꯇꯦ ꯀꯥꯏꯅ ꯂꯧꯗꯤ ꯇꯧꯕ ꯍꯩꯕ
ꯎꯝ
ꯌꯥꯏꯀꯣ ꯅꯪꯒꯤ ꯊꯕꯛ ꯍꯩꯕꯒꯤ ꯁꯇꯥꯏꯜꯗꯣ
ꯇ꯭ꯔꯦꯟꯅꯤꯡ ꯇꯧꯅꯤꯡꯉꯥꯏꯅꯤꯅ
ꯑꯣ ꯀꯔꯤꯁꯨ ꯁꯤꯒꯤ ꯐꯤꯜꯗ ꯍꯥꯏꯅ ꯇ꯭ꯔꯦꯅꯤꯡ ꯆꯠꯇ꯭ꯔꯁꯨ ꯌꯥꯏꯑꯦ ꯅꯪꯅꯕꯨ ꯍꯩꯔꯗꯤ ꯗꯤ ꯊꯕꯛꯇꯤ ꯅꯁꯥꯒꯤ ꯑꯥꯏꯗꯤꯌꯥ ꯃꯌꯥꯝ ꯊꯣꯛꯂꯛꯀꯅꯤꯗ
ꯊꯣꯛꯀꯥ ꯐꯅꯤꯅꯦ
ꯑꯩꯈꯣꯏ ꯇ꯭ꯔꯦꯅꯤꯡ ꯇꯝꯔꯒ ꯑꯃꯨꯛꯀ ꯊꯕꯛ ꯇꯧꯕꯗꯣ ꯈ꯭ꯋꯥꯏꯗꯒꯤ ꯃꯥꯡꯉꯦꯗ
ꯃꯥꯡꯗꯨꯗ
ꯑꯦ ꯃꯥꯡꯕꯅꯦꯍꯦ ꯑ ꯄꯩꯁꯥꯁꯤꯃꯨꯛ ꯑ ꯄꯤꯔꯒ ꯇꯝꯔꯛꯀꯅꯤ ꯑꯗꯨꯗ ꯑꯩꯈꯣꯏ ꯂꯣꯝꯗꯗꯤ ꯀꯔꯤ ꯍꯥꯏꯁꯤ ꯁꯤꯔ ꯌꯥꯝ ꯋꯥꯅ ꯅꯔꯁꯅꯦ ꯀꯔꯤ ꯀꯔꯤꯅꯦ ꯇꯧꯔꯒ ꯄꯩꯁꯥꯁꯨ ꯌꯥꯝꯗꯕ ꯂꯤꯁꯤꯡ ꯇꯔꯥꯁꯨ ꯄꯤꯗꯅ ꯑꯗꯨꯒ ꯂꯤꯁꯤꯡ ꯇꯔꯥ ꯄꯤꯕꯒ ꯃꯥꯡꯂꯤꯌꯦ ꯊꯕꯛꯇꯤ ꯌꯥꯝ ꯋꯥꯕ ꯑꯃꯨꯛꯀ ꯊꯕꯛꯁꯨ ꯈꯔ ꯅꯨꯡꯉꯥꯏꯔꯒ ꯂꯦꯛꯑꯝꯕꯁꯨ ꯅꯠꯇ꯭ꯔꯕꯀꯣ
ꯑꯣ
ꯋꯥꯑꯦꯗ ꯄꯩꯁꯥ ꯃꯥꯡꯉꯦ ꯑꯗꯨꯒꯤ ꯑꯗꯨ ꯁꯨꯔꯨꯛꯇꯦ ꯑꯇꯩ ꯐꯤꯜꯗ ꯃꯁꯥꯅ ꯈꯪꯉꯒ ꯃꯁꯥꯅ ꯇꯧꯈꯤꯗꯕ ꯐꯤꯜꯗ ꯑꯃ ꯈꯪꯔꯒꯀꯣ ꯇꯧꯈ꯭ꯔꯕꯅ ꯐꯩꯌꯦ
ꯑꯗꯨꯏ ꯇꯧꯈ꯭ꯔꯣꯅꯦ ꯋꯥꯔ ꯊꯕꯥꯇꯣ
ꯑꯩꯗꯤ ꯅꯔꯁꯁꯨ ꯅꯠꯇꯅ
ꯑ
ꯇ꯭ꯔꯦꯅꯤꯡꯁꯨ ꯇꯝꯖꯗꯦ ꯑꯗꯣ ꯑꯩꯈꯣꯏ ꯑꯗꯨꯝ ꯄꯪꯇꯧ ꯇꯧꯔꯤ ꯖꯥꯠꯅꯦꯃ
ꯑꯗꯨꯗꯤ ꯅꯣꯏꯒꯤ ꯊꯕꯗꯤ ꯂꯥꯏꯟ ꯌꯦꯕ
ꯎꯝ ꯑꯥ ꯑꯩꯈꯣꯏꯒꯤ ꯊꯕꯛꯇꯤ ꯃꯁꯥ ꯉ ꯍꯩꯕ ꯃꯇꯨꯡꯗ ꯑꯣꯏꯔꯦ
ꯀꯔꯝꯕ ꯊꯕꯛ ꯑꯣꯏꯕ
ꯋꯥ ꯉꯥꯡꯅꯤꯉꯥꯏꯒ ꯀꯃꯨꯅꯤꯀꯦꯁꯟ ꯐꯖꯔꯗꯤ ꯌꯥꯔꯦ ꯑꯩꯈꯣꯏꯗꯤ ꯅꯨꯡꯄꯤꯤ ꯃꯤ ꯑꯃ ꯑꯃꯕꯨ ꯏꯟꯇꯔꯦꯛ ꯇꯧꯕꯅꯤꯅ
ꯎꯝ
ꯍꯦ ꯆꯥꯔ ꯈꯣꯏꯒꯤ ꯇꯥꯏꯞꯅꯤꯅꯀꯣ
ꯑꯣ
ꯑꯗꯨꯗꯤ ꯑꯦꯛꯁꯄꯤꯔꯤꯌꯦꯟꯁ ꯂꯩꯕ ꯑꯗꯨꯝ ꯇ꯭ꯔꯦꯅꯤꯡ ꯇꯧꯗ꯭ꯔꯦꯅ
ꯑꯗꯨꯒꯨꯝꯕꯁꯨ ꯇꯧꯕ ꯌꯥꯔꯣꯏꯅꯦ ꯑꯩꯈꯣꯏꯗꯤ ꯁꯣꯔ꯭ꯇ ꯇꯥꯝꯄꯔ ꯑꯣꯏꯕꯅꯤꯅ
ꯑꯣ ꯋꯥ ꯉꯥꯡꯕꯕꯨꯁ ꯁꯣꯔꯠ ꯇꯦꯝꯄꯔꯁꯨ ꯂꯩꯔꯤꯔꯣ
ꯀꯁꯇꯃꯔ ꯂꯥꯛꯄ ꯃꯇꯝꯗ ꯎꯝ ꯁꯦꯜ꯭ꯁ ꯑꯦꯛꯖꯥꯝꯄꯜꯗ ꯁꯦꯜꯁꯀ ꯁꯦꯜꯁ ꯇꯧꯔꯦꯀꯣ ꯗꯀꯥꯁꯇꯥ ꯃꯥꯟ ꯂ ꯂꯥꯎꯅ ꯂꯧꯅꯤꯡꯗ꯭ꯔꯗꯤ ꯇꯧ ꯍꯥꯏꯕ ꯃꯤꯅꯦ ꯑꯩꯈꯣꯏꯗ
ꯑꯦ ꯑꯗꯨꯗꯤ ꯁꯦꯜꯁꯅꯤꯅꯍ ꯋꯥ ꯉꯥꯡꯕꯕꯨ ꯑ ꯀꯔꯤ ꯀꯔꯤ ꯄꯣꯠ ꯌꯣꯟꯅꯤꯡꯉꯥꯏ ꯉꯥꯛ ꯅꯠꯇꯦꯅ ꯊꯕꯛ ꯇꯣꯉꯥꯟ ꯇꯣꯉꯥꯟ ꯂꯩ ꯑꯗꯨꯗꯤ ꯅꯪꯒ ꯆꯥꯅꯕ ꯊꯕꯛꯁꯨ ꯃꯌꯥꯝ ꯂꯩꯔꯛꯀꯅꯤ ꯀꯩꯅꯣ
ꯍꯩꯒ ꯆꯥꯅꯕꯗꯨ ꯆꯥꯔꯒ ꯇꯨꯝꯂꯒ ꯁꯤ ꯊꯕꯛ ꯈꯛꯇꯅꯤꯅꯦ ꯑꯩꯗꯤꯅꯤ
ꯑꯗꯨꯒ ꯋꯥꯒꯗꯕ
ꯌꯥꯏꯌꯦ ꯌꯥꯏꯌꯦ ꯅꯪꯁꯦ ꯏꯃꯥ ꯍꯥꯥ
ꯇꯨꯝꯃꯟ ꯈꯔ ꯄꯤꯔ ꯋꯥꯔꯦꯕ
ꯏꯃꯥꯟꯅꯕ ꯑꯃ ꯌꯥꯝ ꯃꯥꯟꯕ ꯑꯃ ꯂꯩꯌꯦ ꯅꯪꯁꯦ ꯎ ꯋꯥ ꯉꯥꯡꯕ ꯅꯪꯒꯤ ꯈꯣꯟ ꯈꯣꯏꯗꯣ
ꯃ ꯃꯥꯟ ꯂꯩꯩꯔ ꯑꯣꯏꯗ
ꯃꯥꯟꯕ ꯌꯥꯝ ꯂꯩꯌꯦꯀꯣ
ꯀꯔꯤꯒꯤ
ꯈꯪꯗꯦ ꯌꯥꯝ ꯃꯥꯟꯕ ꯂꯩꯌꯦ ꯁꯛꯁꯨ ꯃꯅꯥꯗꯧ ꯃꯥꯂꯦ
ꯍꯥꯏꯗꯤ ꯈꯪꯗꯗꯅ
ꯎꯝ ꯅꯪꯗꯤ ꯌꯨꯝꯂꯣꯝꯗ ꯂꯩꯕ꯭ꯔꯣ ꯅꯠꯇꯅ ꯃꯄꯥꯟꯗ ꯂꯥꯏꯔꯤꯛ ꯇꯝꯕ ꯊꯣꯛꯂꯒ ꯂꯩꯕ꯭ꯔꯣ
ꯌꯨꯝꯂꯣꯝꯗꯅꯤ
ꯑꯣ
ꯅꯪꯁꯨꯨ ꯕꯦꯡꯒ꯭ꯂꯣꯔꯗ ꯂꯩꯕ꯭ꯔꯣ
ꯕꯦꯡꯒ꯭ꯂꯣꯔꯗ ꯍꯣꯏ ꯂꯩꯌꯦ ꯑꯩꯁꯨ
ꯎꯝ ꯌꯥꯝ ꯅꯨꯡꯉꯥꯏꯒꯅꯤꯅꯦ ꯋꯥꯔꯗ ꯇꯉ ꯇꯔꯁꯨꯁꯨ
ꯑꯇꯩꯗꯤ ꯈꯪꯗꯦ ꯑꯗꯨꯕꯨ ꯍꯣꯏ ꯋꯦꯗꯔꯗꯤ ꯅꯨꯡꯉꯥꯏꯌꯦ ꯈꯣꯏꯗꯒꯤ ꯁꯤꯗꯗꯤ ꯏꯪ ꯏꯪꯕ ꯃꯇꯝ ꯁꯥꯕ ꯃꯇꯝ ꯇꯣꯉꯥꯟꯅ ꯌꯥꯝꯅ ꯀꯩꯅꯣ ꯇꯧꯗꯦꯕ
ꯎꯝ
ꯗꯤꯁꯦꯝꯕꯔꯗ ꯈꯖꯤꯛ ꯏꯪꯕ ꯑꯗꯨꯁꯨ ꯐꯨꯔꯤꯠꯀꯨꯝꯕ ꯑꯂꯨꯝꯕ ꯍꯥ ꯨꯁꯨ ꯑꯗꯨꯝ ꯌꯥꯕ ꯑꯗꯨ ꯅꯨꯡꯁꯤꯠꯇꯣ ꯈꯔ ꯏꯪꯕ ꯂꯥꯛꯏ ꯍꯥꯏꯕ ꯉꯥꯛꯅꯦ ꯑꯗꯣ ꯎ ꯁꯥꯕ ꯃꯇꯝꯁꯨ ꯃꯥ꯭ꯔꯁ ꯑꯦꯄ꯭ꯔꯤꯜ ꯂꯣꯝꯗꯀꯣ
ꯍꯣꯏ
ꯈꯤꯇꯪꯗꯤ ꯌꯨꯝ ꯃꯅꯨꯡꯗ ꯂꯩꯔꯤꯗꯤ ꯁꯥꯄꯣꯀꯦꯠꯀꯨꯝꯕ ꯇꯧꯔꯒ ꯈꯔ ꯋꯥꯏ ꯅꯠꯇ꯭ꯔꯗꯤ ꯑꯗꯨꯝ ꯅꯨꯡꯉꯥꯏꯌꯦ ꯑꯗꯨꯃꯛꯇꯤ ꯍꯥꯏꯔꯒꯦ
ꯌꯥꯝ ꯅꯨꯡꯉꯥꯏꯒꯅꯤ
ꯎꯝ ꯅꯪꯗꯤ ꯅꯪꯅ ꯅꯊꯟꯗꯔꯣꯅ ꯌꯨꯝꯗ
ꯃꯤ ꯌꯝ ꯂꯩꯗ
ꯑꯣ.. ꯅꯣꯏꯁꯨ ꯂꯧꯕꯕꯨꯛ ꯇꯧꯕ꯭ꯔꯣ
ꯍꯣꯏ
ꯎ ꯅꯨꯡꯉꯥꯏꯒꯅꯤꯅꯦ
ꯂꯄꯣꯛ ꯍꯥꯏꯕꯗꯤ ꯇꯦꯔꯦꯁ ꯨꯝ ꯖꯨꯝ ꯀꯜꯇꯤꯚꯦꯁꯟ ꯀ
ꯑꯣ ꯀꯔꯤ ꯀꯔꯤ ꯍꯤꯟꯖꯥꯡ ꯅꯥꯄꯤ ꯊꯥꯔꯒ ꯁꯤꯖꯟꯗꯗꯤ ꯆꯠꯂꯒ ꯅꯨꯡꯉꯥꯏꯔꯝꯅꯤꯅꯦ
ꯍꯣꯏ
ꯑꯗꯨꯒꯤ ꯍꯣꯏ ꯑꯗꯨꯒꯤ ꯅꯨꯡꯉꯥꯏꯕꯁꯨ ꯃꯌꯥꯝ ꯂꯩꯗꯨꯅꯦꯀꯣ
ꯂꯑꯣꯅꯦ ꯑꯗꯄꯗꯤ ꯂꯣꯏꯁ
ꯑꯩꯗꯤ ꯄꯣꯛꯈꯤꯕꯗꯒꯤ ꯑꯩ ꯑꯗꯨꯒꯨꯝꯕ ꯂꯧꯕ ꯎꯗ꯭ꯔꯤꯌꯦ
ꯃꯗꯨꯒꯤꯅꯤꯅꯦ
ꯑꯗ ꯑꯗꯨꯝ ꯌꯦꯡꯕꯗ ꯅꯨꯡꯉꯥꯏꯌꯦ ꯍꯥꯏꯕꯅꯤꯗ ꯑꯗ ꯨ ꯑꯩꯈꯣꯏ ꯂꯣꯝꯗꯤꯀꯣ ꯑꯩꯈꯣꯏ ꯑꯩꯈꯣꯏꯒꯤ ꯏꯃꯨꯡꯒꯤ ꯑꯣꯏꯅꯗꯤ ꯑꯩꯈꯣꯏꯗꯤ ꯂꯧꯕꯨꯛ ꯇꯧꯗ꯭ꯔꯦ ꯊꯥꯏꯅꯗꯒꯤ ꯍꯥꯏꯔꯗꯤ ꯃꯤꯁꯨ ꯌꯥꯝꯗ꯭ꯔꯕ ꯑꯗꯣ ꯄꯩꯁꯥ ꯇꯥꯟꯅꯤꯡꯉꯥꯏ ꯂꯩꯇ꯭ꯔꯦ ꯂꯧꯕꯨꯛ ꯇꯧꯔꯗꯤ ꯂꯧꯕꯨꯛ ꯇꯧꯔꯗꯤ ꯄꯩꯁꯥ ꯇꯥꯅꯤꯡꯉꯥꯏ ꯑꯗꯨ ꯑꯗꯨꯃꯥꯏꯅ ꯇꯧꯕꯒꯤ ꯑꯩꯈꯣꯏꯗꯤ ꯇꯧꯗ꯭ꯔꯦꯕꯀꯣ ꯑꯗꯣ ꯍꯣꯏ ꯑꯗꯣ ꯏꯕꯣꯛꯈꯣꯏꯗꯤ ꯀꯨꯏꯅ ꯂꯧꯕꯨꯛ ꯇꯧꯔꯝꯃꯦ ꯑꯗꯣ ꯃꯣꯏꯗꯤ ꯑꯗꯨ ꯀꯩꯅꯣ ꯆꯤꯡꯗ ꯃꯥꯏ ꯊꯥꯔꯒ ꯇꯧꯕꯈꯣꯏꯗꯨ ꯅꯠꯇꯦꯕ ꯑꯩꯈꯣꯏ ꯑꯩꯈꯣꯏꯒꯤ ꯌꯨꯝ ꯃꯈꯥ ꯃꯈꯥꯗ ꯏꯁꯤꯡꯒꯤꯗꯣ ꯈꯪꯉꯦꯅ ꯑꯗꯨꯗꯤ ꯌꯨꯝ ꯃꯅꯥꯛꯇꯅꯦ ꯑꯗꯨ ꯃꯣꯏ ꯇꯧꯋꯦ ꯑꯗꯨ ꯃꯣꯏꯒꯤ ꯑꯗꯨꯝ ꯎꯕ ꯉꯥꯛꯅꯤ
ꯅꯨꯡꯉꯥꯏꯒꯅꯤꯅꯦ
ꯏꯁꯤꯡꯒꯤꯅ ꯑꯌꯥꯝꯕ꯭ꯔꯣꯝ ꯆꯠꯅꯩꯌꯦ ꯑꯩꯈꯣꯏ ꯂꯣꯝꯗꯤꯀꯣ
ꯀꯩꯕ
ꯏꯁꯤꯡꯒꯤ ꯂꯧꯕꯨꯛꯇꯣ ꯈꯪꯉꯦꯅ ꯑꯥ ꯃꯥꯎꯟ ꯇꯦꯟ ꯈꯣꯏꯗ ꯃꯩ ꯊꯥꯔꯒ ꯇꯧꯕ ꯈꯣꯏꯗꯣ ꯅꯠꯇꯕꯤꯗ ꯏꯁꯤꯡ ꯏꯁꯤꯡ ꯌꯨꯝ ꯃꯅꯥꯛꯇ ꯄ꯭ꯂꯦꯟꯒꯤ ꯇꯥꯏꯞꯇ ꯁ꯭ꯇꯦꯞ ꯁ꯭ꯇꯦꯞ ꯂꯩꯔꯒ ꯏꯁꯤꯡꯁꯨ ꯌꯥꯎꯕ ꯈꯣꯏꯗꯣ
ꯎꯝ
ꯑꯗꯨꯅꯦ ꯑꯌꯥꯝꯕ꯭ꯔꯣꯝ ꯇꯧꯋꯦ ꯍꯥꯏꯕ
ꯎꯝ ꯁꯤꯅ ꯅꯨꯡꯉꯥꯏꯒꯅꯤ ꯋꯔꯁꯨ ꯈꯔꯥ ꯅꯨꯡꯉꯥꯏꯕꯅꯦ
ꯀꯔꯤ ꯍꯥꯏꯕ
ꯈꯪꯗꯦ ꯊꯕꯛꯁꯨ ꯅꯨꯡꯉꯏꯅꯤ ꯍꯥꯏ
ꯍꯣꯏ ꯌꯥꯝ ꯅꯨꯡꯉꯥꯏꯕ ꯃꯥꯜꯂꯦꯗ ꯑꯗꯨꯝ ꯎꯝ ꯂꯥꯎ ꯇꯧꯕꯁꯨ ꯃꯈꯜ ꯑꯃꯅ ꯍꯦꯛ ꯅꯣꯏ ꯃꯤ ꯌꯥꯝꯃꯒ ꯇꯧꯔꯗꯤ
ꯎꯝ ꯑꯗꯣ
ꯅꯨꯡꯇꯤꯗꯤ ꯇꯧꯅꯤꯡꯗꯦ ꯑꯗꯨꯕꯨ ꯃꯔꯛꯇꯗꯤ ꯂꯧꯒꯨꯝꯕ ꯑꯗꯨꯃꯥꯏꯅ ꯂꯩꯔꯒꯗꯤ ꯂꯩꯅꯤꯡꯉꯦꯗ
ꯃꯔꯥꯛ ꯃꯣꯔꯥꯛ ꯇꯇ ꯍ
ꯑꯥ
ꯐ꯭ꯔꯦꯁ ꯇꯧꯔꯗꯀ
ꯎꯝ
ꯅꯨꯡꯉꯥꯏꯁꯨ ꯅꯨꯡꯉꯥꯏꯌꯦ ꯑꯗꯣ ꯈ꯭ꯕꯗꯤ ꯋꯥꯕꯅꯤ ꯃꯔꯛ ꯃꯔꯛꯇꯦ
ꯍꯣꯏ ꯑꯦ ꯑꯩꯗꯤ ꯊꯕꯛꯇꯤ ꯆꯥꯎꯕ ꯄꯤꯛꯄ ꯈꯟꯗꯦꯗ ꯃꯤ ꯍꯥꯏꯕꯕꯨ ꯃꯣꯏꯅ ꯂꯧꯕꯨꯛꯇ ꯏꯟꯇꯔꯦꯁ ꯂꯩꯔꯗꯤ ꯐꯖꯅ ꯂꯧꯕꯨꯛꯀꯨꯝꯕ ꯇꯧꯕꯗꯣ ꯄꯩꯁꯥꯁꯨ ꯐꯖꯅ ꯊꯣꯛꯀꯗꯕꯒꯤ ꯄ꯭ꯂꯥꯟꯒꯨꯝꯕ ꯇꯧꯔꯒ ꯑꯗꯨꯒꯨꯝꯕ ꯇꯧꯕ ꯃꯤ ꯑꯗꯨ ꯐꯗ꯭ꯔꯣ ꯃꯤꯒꯤ ꯃꯈꯥꯗ ꯊꯕꯛ ꯇꯧꯕ ꯁꯔꯨꯛꯄꯨꯘꯤ
ꯑꯘꯨ ꯑꯣꯏꯔꯁꯨ ꯂꯧꯕꯨꯛ ꯈꯛꯇꯥ ꯆꯠꯂ ꯘꯤ ꯄꯩꯁꯗꯤ ꯂꯥꯛꯑꯣꯏꯗꯅ
ꯑ ꯂꯧꯕꯨꯛ ꯆꯠꯂꯒ ꯀꯃꯥꯏꯅ ꯄꯩꯁꯥ ꯂꯥꯛꯂꯣꯏꯗ꯭ꯔꯣ ꯑꯩꯈꯣꯏ ꯑꯩꯈꯣꯏꯒꯤ ꯃꯥꯏꯟꯁꯦꯠꯇ ꯄꯨꯕꯅꯦꯀꯣ
ꯃꯇꯝ ꯂꯩꯇꯦ ꯍꯥꯏꯕꯅꯤꯘ
ꯃꯤ ꯐꯥꯔꯃꯤꯡꯒꯨꯝꯕ ꯇꯧꯔꯒ ꯍꯤꯡꯉ ꯂꯩꯔꯤꯗꯨ ꯃꯌꯥꯡꯁꯤꯡ ꯑꯌꯥꯝꯕ꯭ꯔꯣꯝꯀꯣ ꯎꯝ ꯎꯝ ꯏꯟꯖꯥꯡ ꯅꯥꯄꯤꯒꯤ ꯐꯥꯔꯃꯤꯡꯒꯨꯝꯕ ꯇꯧꯔꯒ ꯑꯌꯥꯝꯕꯣ ꯍꯤꯡꯕ ꯉꯥꯛꯅꯤ
ꯃꯌꯦꯡ ꯁꯤꯗꯤ ꯇꯣꯉꯥꯟꯅꯗꯅ
ꯑꯗꯣ ꯑꯩꯈꯣꯏꯁꯨ ꯇꯝꯒꯦꯗꯕ ꯑꯗꯨꯒꯨꯝꯕ ꯍꯩꯕꯗꯣ
ꯎ ꯑꯩꯈꯣꯏꯗꯤ ꯕꯤꯖꯤꯅꯦꯁ ꯃꯥꯏꯟꯗꯤ ꯑꯣꯏꯗꯕꯀꯣ
ꯑꯁ ꯅꯪꯒꯤ ꯉꯥꯡꯕꯒ ꯑꯁꯤꯗ ꯐꯩꯌꯦ ꯍꯥꯏꯕ ꯈꯪꯕ ꯉꯝ ꯑꯗꯨ ꯑꯩ